ꯑꯣ ꯇꯥꯕ꯭ꯔꯣ? ꯍꯜꯂꯣ
ꯀꯩ ꯇꯧꯋꯤꯅꯣ ꯇꯥꯗ꯭ꯔꯣ?
ꯇꯥꯌꯦ
ꯎꯝ
ꯀꯔꯤꯁ ꯇꯧꯗꯦ
ꯆꯥꯡꯗꯤ ꯆꯥꯅꯥꯔꯔꯕꯣ
ꯍꯣꯏ ꯆꯥꯛꯇꯤ ꯆꯥꯔꯦ ꯅꯪ ꯆꯥꯔꯕꯣ
ꯑꯩꯗꯤ ꯆꯥꯗꯦꯗ ꯐꯝꯃꯦꯗ
ꯎ
ꯃꯇꯝ ꯃꯇꯝ ꯋꯥꯠꯂꯤꯗ ꯆꯥꯛ ꯆꯥꯅꯕ
ꯎ
ꯅꯪ ꯅꯪꯅꯤ ꯀꯔꯤ ꯃꯊꯦ ꯆ
ꯑꯩꯁꯦ ꯀꯥꯡꯁꯣꯏ ꯆꯥꯏꯌꯦ
ꯀꯥꯡꯣꯏ ꯀꯥꯡꯁꯣꯏꯔꯤ ꯍꯥꯎꯅꯤꯅꯦ
ꯍꯕꯅꯦ ꯍꯕꯅꯦ ꯑꯍꯥꯎꯕ ꯀꯥꯡꯁꯣꯏꯅꯦ ꯀ꯭ꯔꯤꯌꯥꯕ
ꯑꯗꯨꯝ ꯅꯨꯡꯉꯥꯏꯔꯤꯗꯀꯣ
ꯅꯨꯡꯉꯥꯏꯔꯦ ꯍꯥꯏꯇꯥꯔꯦ ꯅꯪꯗꯤ ꯅꯨꯡꯉꯥꯏꯔꯤꯕꯣ
ꯍꯣꯏ ꯏꯁ ꯅꯪꯗꯤ ꯀꯔꯤ ꯊꯥꯛꯛꯅꯔꯤꯑꯦ
ꯀꯔꯤ ꯊꯕꯛꯁꯦ ꯀꯔꯤꯁꯨ ꯇꯧꯗꯦꯗ ꯑꯗꯨꯝ ꯂꯩꯌꯦ ꯅꯣꯏꯕꯨ ꯆꯥꯛ ꯄꯨꯡ ꯀꯌꯥꯗ ꯆꯥꯗꯣꯏꯅꯣ ꯍꯧꯖꯤꯛꯐꯥꯎ ꯆꯥꯈꯤꯕꯣ
ꯈꯪꯗꯦꯗ ꯃꯣꯏꯅ ꯄꯨꯔꯛꯄ ꯃꯇꯝꯗ ꯑꯗꯨꯝ ꯆꯥꯒꯅꯤ
ꯑꯣ ꯃꯣꯏꯅ ꯄꯤꯔꯛꯄ ꯃꯇꯝꯗꯣ ꯉꯥꯏꯕ ꯇꯥꯔꯦꯅꯦ
ꯑꯣ ꯃꯣꯏꯅ ꯄꯨꯔꯛꯀꯅꯦꯕ ꯂꯥꯃꯤ ꯂꯩꯇꯦ ꯃꯣꯏ ꯄꯨꯔꯛꯀꯅꯤ ꯃꯣꯏ ꯄꯨꯔꯛꯄ ꯃꯇꯝꯗ ꯆꯀꯦ ꯑꯗꯨꯗꯤ ꯅꯪ ꯅꯪ ꯅꯪ ꯆꯥꯗ
ꯄꯤꯖꯕ ꯌꯥꯏꯅꯦ ꯑꯗꯨꯕꯨꯗꯤ ꯀꯩꯁꯨ ꯀꯥꯏꯅꯦ ꯆꯥꯕ ꯐꯪꯉꯣꯏꯗꯕꯗꯣ ꯈꯟꯕꯒꯤ ꯅꯨꯡꯉꯥꯏꯇꯦ ꯇꯧꯕꯅꯤꯗ
ꯃꯣꯏ ꯌꯦꯡꯗꯣꯏꯔꯣ ꯉꯁꯤ
ꯑꯣꯀꯦ
ꯅꯪꯦ ꯅꯦꯠꯋꯔꯛꯁꯨ ꯌꯥꯝ
ꯍꯜꯂꯣ